ꯑꯥ ꯒꯨꯠ ꯃꯣꯔꯅꯤꯡ
ꯑꯁ ꯑꯦ ꯁꯨꯝ ꯆꯨꯝꯅ ꯐꯝꯃꯦꯗ ꯆꯥꯡ ꯌꯦꯡꯁꯥꯡ ꯊꯣꯡꯉꯦ ꯑꯩꯗꯤ
ꯑꯩꯗꯤ ꯊꯣꯜꯂꯒ ꯂꯩꯕꯅꯦ
ꯑꯥ
ꯀꯩ ꯃꯊꯦꯜꯅꯣ
ꯐꯔ ꯃ ꯎꯝ
ꯀꯥꯏ ꯇꯗꯕꯔꯣ
ꯇꯥꯏ
ꯅꯪꯒꯤ ꯅꯦꯠꯋꯥꯛ ꯅꯨꯡꯉꯥꯏꯇꯕ ꯃꯥꯜꯂꯦ ꯀꯔꯤ ꯃꯊꯦꯜ ꯂꯧꯅꯣ ꯍꯥꯏꯕꯅꯦ
ꯍ ꯃꯤꯇꯝ
ꯀꯔꯤꯂ ꯑꯗꯣ ꯅꯪꯒꯤ ꯅꯦꯠꯋꯥꯛ
ꯑꯩꯗꯤ ꯐꯖꯅ ꯇꯥꯏꯅꯦ
ꯍꯧꯖꯤꯛꯇꯤ ꯌꯥꯏ
ꯑꯣ ꯑꯥ
ꯅꯪꯅ ꯍꯥꯏꯕꯗꯣ ꯑꯩ ꯈꯪꯗꯦꯕ ꯅꯪꯅ ꯍꯥꯏꯕꯣ ꯈꯪꯗꯦꯕ ꯀꯩ ꯃꯊꯦꯜꯅꯣ ꯍꯥꯏꯕꯗꯣ
ꯑ ꯁꯣꯏꯕꯨꯝ ꯁꯣꯏꯕꯨꯝ ꯑꯣ ꯎꯁꯣꯏ ꯎꯁꯣꯏ ꯑꯍꯤꯡꯕꯗꯣ
ꯑ ꯑ ꯑ ꯍꯥꯎꯕꯅꯦꯗꯣ ꯑꯇꯤ ꯑꯣꯏꯅ ꯊꯣꯡꯉꯣꯅꯦ
ꯎꯇꯤ ꯎꯇꯤ ꯑꯣꯏꯅ ꯀꯝꯒꯤꯁꯦ ꯃꯩ ꯃꯨꯠꯈ꯭ꯔꯦ ꯑꯩꯈꯣꯏꯗ
ꯉꯔꯥꯡꯗꯣ ꯑꯩꯈꯣꯏꯁꯨ ꯍꯥꯏꯔꯒ ꯂꯩꯕꯅꯤꯅꯦ ꯎꯠꯁꯣꯏꯗꯣ ꯎꯠꯇꯤ ꯑꯣꯏꯅ ꯊꯣꯛꯑꯗꯤ ꯍꯥꯎꯅꯤ ꯍꯥꯏꯅ ꯑꯩꯈꯣꯏꯗ ꯃꯦꯠꯄꯗꯨꯣ ꯆꯥꯏꯌꯦꯕ ꯃꯔꯣꯛ ꯃꯦꯠꯄ ꯑꯗꯣ ꯑꯩꯈꯣꯏꯒ ꯑꯗꯣ ꯎꯇꯤ ꯑꯣꯏꯅ ꯊꯣꯡꯉꯗꯤ ꯍꯥꯎ ꯍꯥꯎꯗꯨꯏꯅꯦ ꯍꯥꯏꯔꯒ ꯂꯩꯔꯦ ꯅꯪ ꯊꯣꯡꯉꯒ ꯂꯩꯔꯦ ꯍꯥꯎꯅ ꯆꯥꯎꯑꯣ ꯐꯖꯅꯁꯨ ꯊꯣꯡꯉꯣ ꯑꯗꯨꯒ ꯍꯧꯒꯠꯄꯥ ꯉꯜꯕ ꯃꯥꯜꯂꯦꯀꯣ ꯅꯣꯏꯁꯦ
ꯍꯥꯥ
ꯇꯥꯕꯔꯣ ꯍꯧꯒꯠꯄ ꯉꯟꯕ ꯃꯥꯂꯦꯕ ꯌꯥꯝ ꯉꯥꯡꯅ ꯍꯧꯒꯠꯄ ꯃꯥꯂꯦ
ꯑꯦ ꯌꯥꯍꯥꯎꯗꯤ ꯊꯦꯡꯕꯅꯦ ꯉꯁꯤ ꯀꯔꯤ ꯇꯧꯕ꯭ꯔꯥ ꯈꯪꯗꯦ ꯈꯔ ꯉꯥꯜꯂꯦ ꯍꯣꯏ
ꯊꯕꯛ ꯂꯩꯕꯥꯒꯤ
ꯅꯣꯡ ꯅꯣꯡ ꯆꯨꯕꯒꯤ ꯃꯂꯦ
ꯅꯥꯠꯇꯦꯕ ꯊꯕꯛꯁꯨ ꯂꯩꯕꯒꯤ ꯃꯥꯜꯂꯦꯕ ꯊꯕꯛꯁꯨ ꯁꯨꯅꯤꯡꯉꯥꯏ ꯂꯩꯕ꯭ꯔꯥ
ꯍꯣꯏ ꯃꯤꯇꯤꯡꯗꯤ ꯂꯩꯌꯦ ꯉꯁꯤꯀꯣ
ꯑꯣ ꯑꯗꯨꯒꯤ ꯊꯕꯛ ꯂꯩꯕꯒꯤꯅꯤꯕ ꯍꯧꯒꯠ ꯌꯥꯝꯅ ꯈꯔꯥ ꯉꯟꯅꯥ ꯍꯧꯒꯠꯄꯗꯣ
ꯅꯪꯗꯤ ꯌꯨꯍꯧ ꯉꯟꯗ꯭ꯔꯦꯅꯦ ꯅꯪꯗꯤ ꯌꯥꯎꯍꯧ ꯉꯟꯕ꯭ꯔꯣ
ꯍꯟꯗꯛꯁꯤ ꯉꯜꯂꯦ ꯍꯣꯏ ꯅꯍꯥꯟꯉꯩꯗꯤ ꯉꯟꯗꯦ ꯑꯗꯣ ꯍꯟꯗꯛꯁꯦ
ꯍꯥ ꯍꯥ ꯍ ꯌꯦ ꯊꯕꯥꯛꯗꯤ ꯇꯥꯎ ꯇꯥꯕꯅꯤꯗꯣ ꯀ꯭ꯔꯤ ꯀ꯭ꯔꯤ ꯍꯅ ꯌꯦ
ꯀꯩꯁꯨ ꯍ ꯅꯠꯇ꯭ꯔꯦꯦ ꯊꯕꯛ ꯃꯁꯥ ꯊꯕꯛ ꯆꯥꯎꯧꯔꯒ ꯂꯦ
ꯑꯩꯁ ꯐꯪꯉꯕꯣ ꯌꯥꯝ ꯐꯔꯕꯅꯦ ꯏꯕꯦꯝꯃ
ꯎꯝ ꯈꯪꯅꯦ ꯐꯕ꯭ꯔꯥ ꯐꯠꯇꯕ꯭ꯔꯥ
ꯑꯁ ꯊꯕꯛ ꯐꯪꯉꯕ ꯌꯥꯝ ꯐꯔꯕꯅꯤꯅꯦ ꯑꯩꯈꯣꯏꯗꯤ ꯊꯕꯛꯁꯨ ꯐꯪꯗꯦ ꯀꯔꯤꯁꯨ ꯇꯧꯁꯤꯔ ꯈꯪꯗꯦ ꯑꯗꯨꯝ ꯄ ꯍ ꯍꯤꯡꯕ ꯎꯝ ꯍꯅ ꯂꯩꯦ
ꯑꯩꯟꯗ ꯂꯥꯛꯏꯕ ꯅꯨꯡꯉꯥꯏꯕꯅꯤꯗ
ꯍꯟꯗꯛ ꯑꯗꯨ ꯀꯩ ꯍꯩꯔꯨꯅꯦ ꯑꯗꯨ ꯅꯨꯡꯉꯥꯏꯌꯦ ꯍꯥꯏꯕ ꯇꯥꯔꯦꯅꯦ ꯑꯗꯨꯒ ꯅꯣꯡꯁꯨ ꯆꯨꯕ ꯍꯟꯗꯛꯁꯤꯀꯣ ꯉꯔꯥꯡ ꯅꯣꯡ ꯃꯨꯡ ꯆꯕ
ꯑꯣ ꯍ ꯍꯣꯏ ꯁꯤ ꯁꯤ ꯆꯋꯦ ꯉꯔꯥꯡ ꯅꯨꯡꯗꯥꯡꯗꯣ ꯆꯨꯋꯦ ꯐꯖꯅꯗꯤ ꯆꯨꯗꯣꯗꯦ ꯑꯗꯨ ꯆꯨꯗꯤ ꯆꯨꯋꯦ ꯑꯗ ꯈꯪꯗ꯭ꯔ ꯑꯩ ꯇꯝ ꯊꯒ ꯃꯥꯂꯦ
ꯎꯝ ꯑꯦ ꯈꯪꯗꯦ ꯑꯩꯁꯨ ꯇꯨꯝꯊꯣꯛꯈ꯭ꯔ ꯃꯥꯜꯂꯦꯡꯗ ꯌꯦꯡꯝꯕꯅꯤ ꯑꯗꯨ ꯀꯃꯥꯏꯅ ꯂꯣꯏꯈꯤꯕ꯭ꯔꯁꯨ ꯈꯪꯗꯦ ꯌꯦꯍꯧ ꯍꯦ ꯍꯧꯗꯧꯕꯗ ꯄꯨꯡ ꯇꯔꯨꯛ ꯇꯥꯒꯦ ꯇꯧꯔꯝꯃꯤꯅꯦ
ꯎꯝ ꯄꯩꯅꯦꯦ ꯄꯦ ꯌꯦ ꯇꯣꯅ ꯋꯥꯔꯒ
ꯃꯤ ꯃ ꯍꯥꯏ ꯀꯩꯒꯅꯨ ꯀꯣ ꯏꯕꯥꯅꯤ ꯈꯛꯇ ꯈꯥꯡꯁꯦ ꯑꯣ ꯑꯣ ꯑꯗꯨ ꯌꯨꯝ ꯑ ꯑꯗꯨꯗꯤ ꯌꯥꯝ ꯐꯔꯦ ꯑꯗꯨꯝ ꯍꯥꯏꯔꯛꯀꯦ ꯅꯉꯣꯟꯗꯀꯣ ꯃꯤꯉꯣꯟꯗ ꯇꯛꯅꯤꯡꯉꯥꯏ ꯂꯩꯇ꯭ꯔꯗꯤ
ꯎꯝ ꯍꯣꯔꯦꯟ ꯑꯗꯨꯅ ꯍꯥꯏꯔꯒꯦ ꯍꯣꯔꯦꯟ ꯂꯣꯏꯅꯃꯛ ꯇ ꯂꯣꯏꯃ ꯀꯊꯥ ꯈꯥꯟꯒꯦ
ꯑꯗꯨ ꯀꯔꯤ ꯃꯤꯉꯣꯟꯗ ꯍꯥꯏꯅꯤꯡꯉꯥꯏ ꯂꯩꯇꯦ ꯍꯥꯏꯕꯒꯤꯅꯦ ꯍꯥꯏꯒꯦ ꯇꯧꯔꯒ
ꯑꯗ ꯀꯔꯤ ꯇꯧ꯭ꯔꯦ ꯍꯥꯏꯦ ꯃꯥ ꯅ ꯑꯃ ꯌꯦꯡꯕ ꯀꯥꯟꯗ ꯀꯃꯥꯏꯅ ꯇꯧꯅ ꯊꯣꯛꯣꯛꯅꯣ ꯍꯥꯏꯔꯒꯦ ꯑꯗꯣ
ꯍꯥꯏꯔꯒꯦꯗꯅ ꯃꯤꯉꯣꯟꯗ ꯇꯥꯛꯀꯨꯅꯤ ꯍꯥꯏꯌꯦ
ꯇꯥꯛꯔꯣꯏ ꯑꯁꯦꯡꯕ
ꯀꯣ
ꯎ
ꯕ ꯌꯦꯡ ꯀ ꯍꯥꯏꯅ ꯃꯤꯅꯤꯠ ꯇꯔꯥ ꯃꯉꯥꯒꯨꯝꯕꯗꯤ ꯌꯦꯡꯅꯕꯅ ꯃꯥꯜꯂꯦ
ꯍꯣꯏ
ꯑꯦ ꯌꯦꯕ ꯀꯥꯟꯗ ꯃꯥꯡꯗ ꯁꯥꯟꯅꯕ ꯍꯣꯔꯦꯅꯦ
ꯑ
ꯍꯣꯏ
ꯑꯗꯨ ꯍꯥꯏꯕꯒꯤꯅꯦ ꯒ꯭ꯔꯨꯞꯇ ꯌꯦꯡꯉꯨꯗꯤ
ꯎꯥ ꯑꯩ ꯐꯣꯟꯗ ꯌꯦꯡꯕ
ꯑꯗꯨꯅꯦꯕ ꯇꯣꯝꯂꯒ ꯌꯦꯡꯕꯗ ꯌꯥꯗꯦꯕ
ꯃꯥꯡꯗ ꯌꯦꯦꯝ ꯑꯔ ꯁꯤ ꯒꯣ ꯆꯥꯟꯈ꯭ꯔꯦ ꯍꯥꯏꯅꯀꯣ ꯆꯥꯎꯥꯛ ꯍꯥꯏꯅ ꯂꯥꯛꯄꯗꯗꯤ ꯑꯩ ꯏꯇꯣꯝꯇ ꯂꯩꯔꯝꯃ ꯋꯥꯅꯤꯗ
ꯅꯛꯄꯣ ꯅꯛꯅꯤꯡꯉ ꯅꯪꯅ ꯁꯞꯄꯣꯔꯠ ꯇꯧꯕ ꯇꯦꯝꯗꯣ ꯉꯝꯗ꯭ꯔꯦꯅ ꯑꯗꯣ
ꯉꯝꯗ꯭ꯔꯕ꯭ꯔꯥ
ꯉꯝꯗ꯭ꯔꯦꯅ ꯃꯣꯏ ꯀꯩꯅꯣ ꯔꯣꯅꯦꯌꯥꯗꯣꯗ ꯉꯝꯗ꯭ꯔꯦꯅ ꯁꯤꯨ ꯄꯥꯔꯇꯤ ꯗꯅ ꯍꯦ
ꯑꯦ ꯅꯠꯇꯦꯁ ꯑꯩ ꯌꯦꯃꯜꯗꯤ ꯏꯁꯄꯦꯟꯅꯤ
ꯀꯩꯅꯣ ꯍꯥꯏꯕ ꯑꯣ ꯏꯁꯄꯦꯟꯕꯨ ꯇꯧꯕ꯭ꯔꯥ ꯑꯣ ꯑꯩꯗꯤ ꯁꯤꯌꯎꯨꯔ ꯍꯥꯏꯕꯅꯦ ꯃꯤꯁꯤꯡ ꯁꯤꯌꯎ ꯈꯛꯇ ꯇꯧꯔꯒ ꯂꯩꯕꯀꯣ
ꯑꯦ
ꯑꯗꯤ ꯏꯕꯥꯅꯤ ꯏꯕꯥꯅꯤꯅꯤ ꯃꯅꯔꯦꯅꯦ ꯏꯕꯥꯅꯤꯅꯤ ꯃꯅꯔꯦ ꯑꯩꯗꯤ ꯁꯤꯨ
ꯑ ꯑꯩ ꯑꯗꯨꯗꯤ ꯁꯣ ꯀꯤꯃꯤ ꯐꯥꯏꯚ ꯍꯥꯏꯖꯔꯣ
ꯑꯗꯨꯗꯅꯦꯠꯇ ꯑꯁ ꯃꯅꯦ ꯂꯒꯦ ꯀꯣ ꯀ ꯀꯝ ꯑꯗꯨ ꯂꯩꯔꯦ ꯉꯥꯏꯄꯣ ꯇꯨꯀꯥꯔꯣ ꯑꯩ ꯇꯧ
ꯑꯩꯁꯨ ꯀꯥꯎꯉꯗꯧꯔꯦ ꯑꯩ ꯃꯅꯥꯛꯇ ꯆꯠꯇ꯭ꯔꯦ ꯂꯥꯡꯉꯦꯅ
ꯑꯩꯗꯤ ꯀꯩꯅꯣ ꯇꯧꯕꯅꯦ ꯍꯋꯥꯏꯅꯦ ꯀꯥꯝꯃꯒ ꯂꯩꯕꯣ
ꯑꯣ ꯆ ꯀꯃꯅꯦ ꯑ ꯑꯗꯨ ꯃꯥꯅꯅꯦ
ꯑꯏ ꯑꯣ ꯍꯏ ꯒ ꯌꯦꯟꯗꯦꯝ ꯊꯣꯡꯉꯤꯉ ꯁꯤꯁꯦ
ꯍꯥꯎꯒꯅꯤ ꯑꯩꯗꯣ
ꯍꯣꯏ ꯄꯥꯛꯄꯤ ꯄꯥꯛꯄꯅꯦꯕ
ꯎ ꯌꯦꯟꯗꯦꯝꯁꯤ ꯍꯛꯆꯥꯡ ꯅꯨꯡꯉꯥꯏꯕꯅꯦ
ꯀꯃꯥꯏ ꯌꯟꯗꯤꯒꯤ ꯀꯩ ꯍꯥꯏꯁꯤꯔ ꯁꯥꯡ ꯐ ꯀꯃꯥꯏꯅꯀ ꯑꯗꯨꯃꯥꯏꯅ ꯍꯥꯏꯕꯗꯤ
ꯑꯩꯈꯣꯏ ꯑꯩꯈꯣꯏꯒꯤ ꯏꯗꯣ
ꯑꯥ
ꯏꯒꯤꯗꯃꯛꯇꯗꯤ ꯌꯥꯝ ꯐꯕꯅꯦꯕ ꯑꯗꯣ ꯃꯜꯇꯤꯄ꯭ꯂꯥꯏ ꯇꯧꯕꯅꯦꯕꯀꯣ
ꯑꯣ ꯑꯣꯔꯝꯒꯅꯤ ꯍ
ꯅꯨꯄꯤꯁꯤꯡꯅ ꯑꯉꯥꯡ ꯍꯦꯛ ꯄꯣꯛꯑꯀꯥꯟꯗ ꯅꯪꯗꯤ ꯂꯩꯁꯥꯕꯤ ꯑꯣꯏꯔꯝꯅꯤ ꯑꯣꯏꯔꯝꯅꯤ ꯂꯩꯁꯥꯕꯤ ꯑꯣꯏꯔꯝꯈꯤꯅꯤ ꯅꯪꯗꯤ
ꯐꯥꯖꯠꯇ꯭ꯔꯦꯕ ꯑꯗꯣ ꯏ ꯏꯒꯤꯗꯤ ꯏꯗꯤ ꯐꯩ ꯐꯩꯌꯦ ꯑꯗꯣ
ꯑꯣ ꯑꯣ ꯔꯝꯖꯅꯤ ꯍ ꯎꯝ ꯃꯥꯗꯤ ꯍꯥꯏꯕꯗꯤ ꯅꯦꯝꯗꯤ ꯏꯁꯤꯡ ꯄꯨꯕꯅꯤꯅꯀꯣ ꯑꯗꯨꯒꯤ ꯍꯣꯏꯕ ꯌꯥꯏ ꯆꯕ ꯇꯥꯔꯦ ꯍꯥꯏ ꯑꯗꯨꯅꯦ
ꯑꯩꯁ
ꯗ ꯁꯥꯊꯣꯄ ꯇꯥꯅꯦ ꯆꯥꯕ ꯇꯥꯔꯦ ꯍꯣꯏ ꯑ ꯈꯪꯗꯦꯅꯦ ꯍꯅꯤ ꯍꯥꯏꯥꯏꯗꯤ ꯊꯟꯕ ꯇꯨꯡ ꯄꯥꯏ ꯂꯩ
ꯑꯩ ꯑꯦꯈꯣꯏꯁꯨ
ꯀꯅꯥꯀꯅꯥꯅꯥꯒꯤ ꯅꯊꯟꯇꯔꯣ ꯅꯠꯇ꯭ꯔꯒ ꯅꯪꯒꯤ ꯂꯅꯥꯒ ꯂꯅꯥꯒ ꯂꯩꯃꯤꯟꯅꯕꯅ
ꯑꯩ ꯑꯩꯒꯤ ꯏꯃꯨꯡꯒ ꯂꯩꯗ
ꯑꯗꯨꯏꯗꯤ ꯏꯉꯣꯟꯗ ꯏꯃꯨꯡꯗ ꯂꯩꯔꯗꯤ ꯅꯪ ꯀꯃꯥꯏꯅ ꯆꯥꯛ ꯊꯣꯡꯉꯒ ꯂꯩꯕꯅꯦ ꯏꯟꯁꯥꯡ ꯆꯥꯛ ꯂꯄꯥ ꯌꯦꯟꯁꯥꯡ ꯊꯣꯡꯉꯒ ꯂꯩꯕꯣ
ꯑꯦ ꯉꯁꯤꯁꯤ ꯑꯩꯒꯤ ꯅꯨꯄꯤꯁꯨ ꯊꯕꯛ ꯂꯩꯕ
ꯑꯁ ꯑꯗꯨ ꯑꯣ ꯅꯪ ꯅꯨꯄꯤ ꯂꯩꯕ ꯅꯨꯄꯤ ꯑꯦ ꯅꯨꯄꯥꯅꯤꯅꯦ ꯑꯦ ꯍꯍꯦ ꯍꯥꯥ ꯍꯥ
ꯍꯥꯏ ꯑꯗꯨ ꯄ꯭ꯔꯣꯄꯣꯁ ꯇꯧꯅꯤꯡꯉꯥꯏꯗꯤ ꯈꯟꯒꯅꯨꯍꯦ
ꯑꯍꯥ ꯑꯍꯥ ꯑꯍꯥ ꯑꯍꯥ ꯍꯍ ꯑꯥꯏ ꯅꯣꯡꯅꯤꯡꯉꯦꯍꯦ ꯅꯨꯄꯤ ꯊꯤꯕ ꯅꯨꯄꯥꯕꯎꯒ ꯑꯁ ꯋꯥꯔꯤ ꯁꯥꯔ ꯂꯩꯔꯦ ꯑꯩꯁꯦ
ꯃꯇꯥꯡ ꯃꯇꯥꯡꯅꯅꯦ ꯏꯕꯦꯝꯃ
ꯍꯤ ꯍꯥ ꯍꯥ ꯍꯥ ꯍꯥ ꯍꯍ ꯌꯥꯝ ꯐꯩꯗ ꯑꯗꯨ ꯑꯣꯏꯔꯁꯨ ꯆꯥꯛ ꯆꯥꯛ ꯏꯟꯁꯥꯡ ꯊꯣꯡꯔꯒ ꯂꯩꯕꯗꯣ ꯅꯨꯄꯥꯁꯤꯡꯅ
ꯍꯥꯎꯕ꯭ꯔꯥ ꯍꯥꯎꯇꯕ꯭ꯔꯥ ꯀꯃꯥꯏ ꯇꯧꯕ꯭ꯔꯥ ꯈꯪꯗꯦ
ꯅꯆꯥꯥꯗꯤ ꯀꯌꯥ ꯁꯨꯨꯔꯦ ꯑꯍ ꯍ ꯍ ꯍ ꯍ
ꯇꯥꯠꯅꯦꯀꯣ
ꯍꯣꯏ
ꯑꯩ ꯍꯨꯡ ꯍꯨꯡ ꯑꯩꯒꯤ ꯑꯉꯥꯡꯁꯤ ꯃꯤ ꯃꯔꯤ ꯁꯨꯔꯦ
ꯑꯣ ꯑꯁꯦꯡꯕ꯭ꯔꯅꯦ
ꯍꯣꯏ ꯑꯁ ꯊꯖꯗ꯭ꯔ ꯃꯥꯜꯂꯦ
ꯑꯍꯤ ꯍꯤ ꯍꯤ ꯍꯤ ꯍꯥ ꯍꯍ ꯍ
ꯎꯝ
ꯐꯩꯅꯦ ꯃꯔꯤ ꯁꯨꯔꯗꯤ ꯐꯩꯌꯦ ꯃꯔꯤꯅ ꯃꯔꯤ ꯍꯣꯏ ꯃꯔꯤꯁꯦ ꯌꯥꯝ ꯎꯝ ꯀꯩꯅꯣ ꯍꯥꯏꯁꯔꯦ ꯑꯗꯨꯝ ꯃꯤꯅ ꯄꯥꯝꯅꯕꯅꯤꯗ ꯑꯗꯨꯝ ꯃꯔꯤꯁꯦ
ꯅꯨꯄꯥ ꯀꯌꯥ ꯅꯨꯄꯤ ꯀꯌꯥ
ꯎꯝ ꯎꯝ ꯑꯅꯤꯅꯤ ꯂꯩ
ꯍꯥꯥ ꯅꯨꯄꯥ ꯀꯌꯥꯅꯣ ꯅꯨꯄꯤ ꯀꯌꯥ ꯑꯣꯏ
ꯅꯨꯄꯥ ꯑꯅꯤ ꯅꯨꯄꯤ ꯑꯅꯤ ꯍꯥꯏꯅꯀꯣ
ꯑꯣ ꯆꯞ ꯆꯥꯔꯦꯗ ꯍ ꯍ ꯍ
ꯍꯨꯝ ꯍꯨꯝ ꯅꯪꯁꯨ ꯑꯗꯨꯃꯥꯏ ꯇꯧꯔꯒꯦ ꯇꯧꯋꯣꯍꯦ
ꯍꯨꯡ ꯑꯍꯥ ꯑꯍꯥ
ꯍꯥ ꯍꯥ ꯍ ꯥꯍꯥ
ꯆꯥꯔꯦ
ꯍꯥ ꯑꯍꯥ ꯍꯥ ꯍꯥ ꯍꯥ ꯑꯩꯁꯤ ꯑꯃꯨꯛ ꯑꯃꯗꯤ ꯄꯥꯝꯕ ꯑꯃꯨꯛꯀ
ꯏꯁ ꯌꯥꯔꯦꯗ ꯃꯔꯤꯒ
ꯅꯠꯇꯦ ꯃꯉꯥ ꯁꯨꯕꯗꯤ ꯄꯣꯠ ꯊꯥꯕ ꯀꯥꯟꯗꯁꯨ ꯅꯠꯇ꯭ꯔꯣ ꯍꯥ ꯍ ꯍ ꯍ ꯍꯍ ꯍ ꯍ ꯏꯃꯨꯡ ꯏꯃꯨꯡꯗ ꯅꯠꯇꯦ ꯏꯃꯨꯡꯗ ꯈꯔ ꯋꯥꯊꯣꯛ ꯊꯣꯛꯄ ꯀꯥꯟꯗ ꯀꯅꯥꯅ ꯆꯨꯝꯕ꯭ꯔꯥ ꯀꯅꯥꯅ ꯂꯥꯟꯕ꯭ꯔꯥ ꯃꯣꯠ ꯌꯦꯡꯕ ꯀꯥꯟꯗꯁꯨ ꯕꯣꯠ ꯑꯗꯨ ꯗꯔꯀꯥꯔ ꯇꯥꯏꯌꯦꯅꯦ ꯍ ꯍ ꯍ ꯍ ꯍꯧꯖꯤꯛꯇꯤ ꯑꯩꯈꯣꯏ ꯃꯤ ꯇꯔꯨꯛ ꯈꯛꯇ ꯑꯣꯏꯕꯁꯤꯗꯀꯣ ꯑꯍꯨꯝ ꯑꯍꯨꯝꯗꯨ ꯈꯥꯏꯅꯈ꯭ꯔꯦꯕ
ꯑꯣ ꯐ꯭ꯔꯦꯛꯁꯟ ꯇꯥꯖꯦ ꯀꯅꯁꯦ ꯍꯦ ꯍꯥ
ꯐꯔꯦ ꯍꯥꯟꯅ ꯐ꯭ꯔꯦꯛꯁꯟ ꯇꯥꯍꯟꯕ ꯐꯩ ꯍꯥꯏꯕꯅꯤꯗ
ꯔꯤ ꯑꯗꯨꯗꯤ ꯑꯁ
ꯍ ꯍ ꯍ ꯍ ꯍ ꯍ ꯍꯍ ꯏꯕꯦꯝꯃꯥ ꯑꯩ ꯃꯇꯝ ꯃꯇꯝ ꯂꯥꯛꯀꯅꯤ
ꯑꯦ ꯍ ꯃꯇꯝ ꯂꯥꯛꯀꯅꯤ ꯀꯥꯏꯅ ꯑꯍꯥ ꯑꯍꯥ ꯍꯥꯥꯍ ꯑꯦ ꯑꯥ ꯍꯣꯏ ꯂꯥꯛꯀꯅꯤꯗ ꯎꯝ ꯎꯝ ꯍꯣꯏ ꯌꯦꯡꯕ ꯇꯥꯔꯦ ꯑꯍꯦ ꯑꯍꯦ ꯑꯍꯦ ꯅꯣꯛꯄꯨ ꯅꯣꯛꯅꯤꯡꯉꯦ ꯑꯁ ꯊꯥꯖꯗꯤ ꯑꯩꯁꯦ
ꯑꯦꯁ ꯀꯔꯤ ꯊꯣꯃꯥꯁꯒꯨꯝꯕꯗ ꯂꯩꯔꯅꯨ ꯏꯕꯦꯝ ꯏꯃ
ꯑꯁ ꯃꯤꯁꯤꯡꯅ ꯑꯗꯨꯃꯥꯏꯅ ꯍꯥꯏꯔꯛꯄꯅꯦ ꯑꯩ ꯋꯥꯊ ꯃꯥꯁ ꯃꯥꯜꯂꯦ ꯍꯥꯏꯅꯒꯣ ꯑꯩꯅ ꯊꯥꯖꯗꯦ ꯑꯗꯨꯗꯩ ꯇꯗꯗꯤ ꯑꯗꯨꯝ ꯍꯥꯏꯕꯒꯤꯦ
ꯑꯩ ꯆꯤꯟꯅ ꯒ ꯇꯣꯧ ꯃꯥꯗ ꯑꯗꯨ
ꯆꯨꯝꯕꯅꯦꯕ ꯑꯩꯕꯨ ꯑꯗꯨꯃꯥꯏꯅ ꯍꯥꯏꯔꯛꯄꯅꯦꯕ ꯃꯤꯁꯤꯡꯅ ꯊꯥꯖꯗꯦ ꯍꯥꯏꯕꯒꯤ
ꯑꯁ
ꯑꯗꯨ ꯍꯥꯏꯔꯒ ꯑꯩꯒꯤ ꯑꯩꯒꯤ ꯗꯗꯥ ꯑꯃ ꯑꯩꯒꯤ ꯀꯥꯖꯤꯟ ꯑꯃꯁꯨ ꯃꯥꯒꯤ ꯃꯤꯡ ꯑꯗꯨꯃꯥꯏꯅ ꯊꯣꯟꯕ ꯑꯃ ꯂꯩꯕꯅꯦꯕ
ꯑꯗꯣ ꯑꯩꯈꯣꯏꯒꯤꯁꯤꯅ ꯚꯤꯗꯤꯑꯣ ꯀꯣꯁꯨ ꯌꯥꯗꯕ ꯕꯤꯗꯤꯑꯣꯀꯣ ꯌꯥꯔꯝꯃꯗꯤ ꯚꯗꯤꯑꯣꯀꯣ ꯇꯣ ꯁꯤꯅꯤ ꯍꯥꯏꯅ ꯎꯠꯄꯤꯒꯗꯧꯕ
ꯑ